ꯍꯜꯂꯣ ꯑꯥꯎ ꯇꯥꯏꯌꯦ ꯇꯥꯏꯌꯦ
ꯑꯣꯏꯣꯏꯗꯔꯤꯅ
ꯑꯩ ꯍꯤꯞꯂꯒ ꯂꯥꯛꯑꯦ ꯁꯥꯕꯒꯤ
ꯑꯣ ꯀꯩ ꯃꯊꯦꯜ ꯆꯥꯔꯒꯦ
ꯉꯁꯤ ꯎꯁꯣꯏꯒ ꯌꯦꯟꯁꯥ ꯆꯥꯏꯑꯌꯦ
ꯍꯥꯎꯕꯣ
ꯎꯝ ꯎꯝ ꯍꯥꯎꯋꯦ ꯍꯥꯎꯋꯦ ꯅꯪꯗꯤ
ꯑꯩꯗꯤ ꯅꯨꯡꯊꯤꯟ ꯆꯥꯕꯗꯣ ꯆꯥꯗ꯭ꯔꯦꯕꯀꯣ ꯀꯩꯅꯣꯝ ꯇꯧꯕꯒꯤ ꯂꯥꯝꯗꯕꯒꯤ ꯍꯥꯕꯁꯨ ꯍꯕꯅꯦ
ꯉꯁꯤꯗꯤ ꯀꯔꯤ ꯀꯔꯤ ꯇꯧꯔꯒ ꯂꯩꯔꯦ
ꯉꯁꯤꯗꯤ ꯑꯃꯨꯛ ꯆꯠꯂꯦ ꯍꯜꯂꯛꯑꯦ
ꯑꯩꯁꯨꯨꯝ ꯉꯁꯤ ꯑꯁꯣꯄ ꯇꯨꯝꯂꯒ ꯀ꯭ꯔꯤꯁ ꯆꯇ ꯉꯔꯥꯡ ꯏꯍꯤꯡꯖ ꯑꯣꯣꯛ ꯇꯣꯡꯗꯕꯀꯣ ꯑꯗꯨꯒꯤ ꯄꯨꯡ ꯃꯔꯤꯗ ꯄꯨꯡ ꯃꯔꯤ ꯃꯉꯥ ꯑꯗꯨꯕ
ꯑꯥ
ꯎ ꯇꯔꯥ ꯑꯗꯨ ꯆ ꯆꯔꯦ ꯄꯨꯡ ꯇꯔꯥꯃꯊ ꯂꯩꯗ ꯄꯨꯡ ꯇꯔꯥꯃꯊꯥꯋꯥ ꯇꯔꯄ
ꯑꯣ
ꯄꯥꯈ꯭ꯔꯦ ꯋꯥ ꯇꯨꯝꯅꯤꯡꯗꯕ ꯍꯛꯆꯥꯡꯗꯤ ꯋꯥꯕꯀꯣ ꯑꯗꯨꯒ ꯑꯍꯨꯝ ꯃꯔꯤꯗꯨ ꯈ ꯁꯨꯔꯦ ꯊꯣꯡꯉꯦ ꯆꯥꯏ ꯏꯔꯨꯑꯦ ꯍꯥꯏꯗꯤ ꯑꯗꯨꯝ ꯂꯩꯔꯦ ꯉꯔꯥꯡ ꯐꯕ ꯆꯟꯈ꯭ꯔꯣ
ꯌꯦꯡꯗꯦ ꯁꯥꯕꯒ
ꯑꯣ ꯄꯩꯁꯌꯥꯦ
ꯑꯣ
ꯁꯤ ꯏꯃꯥꯇꯣꯟꯗ ꯏꯂꯔꯖꯤ ꯇꯦ ꯍꯥꯏꯔꯒꯤ ꯄꯨꯡ ꯑꯃꯃꯥ ꯄꯨꯡ ꯑꯃꯃꯥ ꯇꯥꯔꯦꯗ ꯐꯣꯟ ꯇꯔ ꯑꯗꯨꯒꯤ ꯑꯗꯨꯗ ꯆꯠꯄ ꯑꯗꯨ ꯃꯥꯅ ꯍꯣꯁꯄꯤꯇꯥꯜꯗ ꯁꯥꯡꯒ ꯆꯠꯈ꯭ꯔꯦ ꯑꯩꯁ ꯏꯇꯣꯝ ꯇꯨꯝ ꯂꯩꯍꯧꯔꯦ ꯑꯗꯨꯒꯤ ꯇꯨꯝ ꯇꯨꯝꯕ ꯌꯥꯗꯕ ꯂꯩꯁꯨ ꯀꯣ ꯃꯥꯅ ꯆꯠꯈ꯭ꯔꯕꯅꯤꯅ
ꯉꯁꯤꯗꯤ ꯀꯃꯥꯏꯅ ꯇꯧꯕ꯭ꯔꯣ ꯅꯨꯡꯁꯥ ꯁꯥꯕ꯭ꯔꯣ ꯏꯪꯕ꯭ꯔꯣ
ꯁꯤꯅꯨꯝ
ꯑꯣ
ꯑꯗꯨ ꯉꯇꯥꯡ ꯆꯨꯔꯛꯑꯦ ꯊꯤꯅ
ꯎ ꯑꯩꯈꯣꯏꯗꯤ ꯏꯪꯒꯦꯅ ꯍꯥꯏꯔꯒ ꯑꯃꯨꯛ ꯁꯥꯔꯦ ꯅꯣꯡ ꯂꯥꯞꯇꯦ ꯅꯣꯡ ꯅꯨꯡ ꯂꯩꯕꯒꯨꯝ ꯇꯧꯔꯒ ꯅꯣꯡꯁꯨ ꯉꯥꯛꯇꯕ
ꯅꯍꯥꯟ ꯅꯪ ꯅ ꯍꯥꯏꯕꯗꯣ ꯅꯣꯡ ꯂꯛꯏ ꯍꯥꯏꯔꯁꯨ ꯂꯥꯛꯂꯣꯏ ꯍꯥꯏꯕꯗꯣ
ꯎꯝ ꯑꯗꯨꯃꯥꯏꯅ ꯇꯧꯋꯦꯕꯀꯣ ꯑꯗꯨꯒꯤ
ꯎꯝ ꯎꯝ ꯁꯗ꯭ꯔꯦ
ꯎꯝ
ꯑꯁꯤꯗꯤ ꯑꯥ ꯕꯖꯥꯔ ꯊꯣꯛꯂꯒ ꯀꯔꯤ ꯀꯔꯤꯅꯣ ꯋꯥꯠꯄꯗꯣ ꯂꯧꯔꯁꯦꯔꯥ ꯑꯩꯁꯨ ꯉꯝꯂꯛꯇꯕꯒꯤꯀꯣ ꯑꯗꯨꯃꯥꯏꯅ ꯈꯟꯕꯅꯦꯕ ꯏꯃꯥꯅ ꯃꯩꯇꯥꯟꯕꯨꯔꯥ ꯃꯥꯁꯨ ꯂꯧꯑꯣ ꯑꯗꯨꯃꯥꯏꯅ ꯍꯥꯏꯕ
ꯑꯣ
ꯑꯗꯨꯗꯒꯤ ꯂꯤꯒ꯭ꯔꯔꯤꯅꯣ ꯂꯧꯅꯤꯡꯉꯥꯏ ꯆꯠꯇ꯭ꯔꯦꯁꯨ ꯃꯅꯨꯡꯊꯤꯟ ꯆꯨꯞꯄꯣ ꯇꯨꯝꯕ ꯍꯌꯦꯡꯉ ꯆꯠꯁꯤꯔ ꯈꯟꯕ
ꯑꯣ
ꯑꯉꯥꯡ ꯌꯣꯛꯗꯕꯅꯤꯅ ꯎꯝ ꯏꯔꯨ ꯏꯔꯨꯕ꯭ꯔꯣ
ꯏꯔꯣꯏꯗ꯭ꯔꯦ ꯏꯁꯤꯡ ꯆꯤꯡꯉꯒ ꯇꯥꯔꯗꯤ ꯌꯦꯡꯒꯅꯤ ꯇꯪꯅꯔꯉꯣ ꯍꯨꯃꯥꯡꯒ ꯏꯪꯕ ꯍꯨꯃꯥꯡ ꯊꯣꯛꯄꯗꯣ ꯑꯗꯨꯃꯥꯏꯅ ꯊꯣꯛꯑꯦꯕꯀꯣ ꯑꯗꯨꯒꯤ ꯁꯃꯟꯕꯒꯦꯀꯣ ꯌꯥꯗ꯭ꯔꯦꯕ
ꯎꯝ ꯎꯝ ꯑꯩꯈꯣꯏꯁꯨ ꯁꯥꯕꯅ ꯁꯥꯕꯅ ꯑꯗꯨꯕꯨ ꯈꯔ ꯐꯩꯗ ꯏꯔꯨꯨꯔꯗꯤ ꯑꯗꯨꯝ ꯑꯃꯨꯛꯀ ꯁꯥꯜꯂꯛꯄꯔꯦ ꯑꯗꯨꯝ ꯇꯨꯝꯕ ꯌꯥꯔꯦ ꯑꯩ ꯁꯥꯏ ꯍꯥꯏ ꯏꯔꯨꯕꯤꯔꯗꯤꯀꯣ ꯑꯗꯨꯝ ꯏꯔꯨꯗ꯭ꯔꯁꯨ ꯌꯥꯔꯦ ꯑꯩ ꯉꯁꯥꯏ ꯆꯥꯛꯇꯥꯄ ꯇꯣꯛꯑꯒ ꯑꯁꯂꯥꯏꯈꯣꯝꯕꯤ ꯄꯛꯄ꯭ꯔꯥ ꯈꯪꯗꯦ ꯂꯣꯏꯅ ꯍꯪꯒꯖꯕ ꯑꯗꯨꯒꯤ ꯏꯔꯨꯋꯦ
ꯑꯦꯁ ꯅꯣꯏ ꯏꯇꯤꯅꯥꯥ ꯈꯨꯝꯝꯕꯤ ꯌꯥꯝ ꯂꯩꯁꯨ ꯀꯩꯗꯧꯖꯥꯠꯔꯣ
ꯈꯪꯗꯦꯅꯦ
ꯅꯣꯏ ꯃꯅꯥꯛꯇ ꯂꯩ ꯂꯩꯕꯗꯣ ꯂꯧꯊꯣꯛꯑꯗꯅ ꯑꯗꯨꯒꯤꯁꯨ ꯑꯣꯏꯔꯝꯒꯅꯤ
ꯌꯥꯗꯦ ꯌꯥꯗꯦ ꯌꯨꯝꯅꯥꯛ ꯂꯩꯅ ꯂꯣꯏꯅ ꯁꯥꯡ ꯁꯥꯡꯅ ꯍꯧꯋꯦꯕꯀꯣ
ꯎꯝ
ꯎꯆ ꯆꯤ ꯆꯦꯟꯕꯣ
ꯕ꯭ꯔꯥ
ꯑꯇꯣꯞꯄ ꯌꯨꯝꯁꯨ ꯑꯗꯨꯃꯥꯏꯅ ꯇꯧꯋꯦꯗꯤ ꯍꯥꯏꯕ ꯑꯗꯣ ꯑꯩ ꯆꯠꯇꯕꯅꯤꯅ ꯑꯩ ꯈꯪꯗꯅ
ꯑꯣ
ꯈꯪꯗꯦ ꯀꯃꯥꯏꯅ ꯇꯧꯕꯅꯥ ꯑꯩꯁꯨ ꯈꯪꯗ꯭ꯔꯦ ꯈꯨꯟꯗ ꯂꯩ ꯍꯥꯏꯕꯅꯤ ꯃꯄꯥꯟ ꯊꯣꯛꯇꯕꯒꯤ ꯈꯨꯟꯒꯤ ꯃꯍꯥꯎ ꯈꯪꯗ꯭ꯔꯤ ꯑꯩꯗꯤ
ꯎꯝ ꯈꯪꯗ꯭ꯔꯦ ꯑꯁꯤꯗꯤ ꯇꯤꯂꯥꯏ ꯐꯝꯕꯤ ꯅꯠꯇꯕꯀꯣ ꯑ ꯀꯩꯅꯣ ꯑꯃ ꯀꯩ ꯍꯥꯏꯔꯤꯅꯣ ꯀꯥꯗꯀꯣ
ꯎꯝ ꯎꯝ
ꯀꯩꯅꯣꯝ ꯑꯃꯛ ꯊꯣꯛꯄ ꯂꯩꯕ ꯑꯃꯀꯨ ꯃꯀꯨ ꯑꯣꯏꯅ
ꯀꯩꯅꯣꯝ ꯃꯥꯒꯤ ꯃꯥꯒꯤ ꯃꯇꯨꯅ ꯑꯃꯨꯛꯀ
ꯎ ꯃꯗꯤ ꯀꯩꯗꯦꯕ ꯀꯣ ꯃꯄꯨ ꯂꯩꯔꯅꯤ ꯑꯗꯨꯒꯤ ꯑ ꯀꯩꯅꯣꯃ ꯂꯩꯕꯗꯣ ꯑꯣ ꯁꯤꯡꯗ ꯂꯩꯕꯗꯣ ꯑꯗꯨꯗꯣ ꯃꯃꯦꯕ
ꯑꯗꯨꯗꯤ ꯃꯇꯨ ꯂꯩꯔꯝꯃꯣꯏꯅꯦ
ꯎꯝ ꯃꯇꯨꯗꯤ ꯂꯩꯇꯦ ꯑꯗꯨ ꯑꯣꯏꯔꯁꯨ ꯍꯥꯥꯒꯠꯆꯕꯗꯤ ꯐꯥꯎꯋꯦꯕꯀꯣ
ꯑꯣ ꯑꯣ ꯑꯣ
ꯀꯛꯆꯤꯟ ꯀꯛꯆꯤꯟꯗ ꯃꯇꯣꯝꯇ ꯂꯩꯩꯔꯛꯑꯕ
ꯅꯣꯏ ꯑꯗꯠ ꯅꯣꯏ ꯑꯥꯗ ꯂꯩꯕꯗ ꯁꯨꯝꯁꯤꯠꯇꯤ ꯐꯪꯕ꯭ꯔꯣ ꯀꯃꯥꯏꯅ ꯇꯧꯕ꯭ꯔꯣ
ꯂꯩꯌꯦ ꯁꯨꯝꯁꯤ ꯌꯣꯜꯂꯦ
ꯀꯥ
ꯅꯥꯏꯟꯇꯤ ꯔꯨꯄꯤꯁ꯭ꯔ ꯑꯗꯨꯃꯥꯏꯅ ꯇꯧꯦ ꯁꯥꯜꯗ ꯂꯩꯌꯦ ꯑꯇꯣꯞꯄꯗꯨꯁꯨꯂꯌꯦ
ꯑꯁꯤ ꯑꯩꯈꯣꯏ ꯆꯤꯡꯗ ꯍꯧꯕ ꯑꯗꯨꯒꯨꯝꯕꯗꯨꯔꯣ
ꯍꯣꯏ ꯑꯗꯨꯒꯨꯝꯕꯗꯣ ꯃꯣꯏꯁꯦ ꯀꯥꯏꯗꯒꯤ ꯂꯧꯔꯛꯄꯅꯣ ꯍꯪꯦ
ꯃꯣꯏꯗꯤ ꯑꯗꯨꯒꯨꯝꯕꯗꯣ ꯐꯥꯝ ꯇꯧꯋꯦ ꯍꯥꯏꯕꯗꯣ
ꯑꯣ ꯑꯗꯣ ꯃꯣꯏꯗꯣ ꯁꯅꯝ ꯇꯏꯕꯀꯣ ꯑꯩꯈꯣꯏꯗꯤ ꯀꯩ ꯍꯥꯏꯅꯣ ꯈꯔ ꯁꯣꯠꯊꯣꯛ ꯂꯥꯎꯔꯒ ꯇꯧꯗꯥꯏꯅꯦ ꯑꯗꯨ ꯂꯥꯎꯗꯦ ꯑꯗꯨꯒ ꯀꯜꯂꯦꯕꯀꯣ ꯃꯥꯒꯤ ꯃꯇꯣꯟꯗꯣ ꯑꯗꯨꯒ
ꯑꯗꯨꯗꯤ ꯑꯩꯈꯣꯏꯒꯤꯅ ꯁꯤꯠꯄ ꯅꯨꯡꯉꯥꯏꯔꯝꯒꯅꯤꯀꯣ
ꯑꯗꯣ ꯃꯥꯒꯤ ꯍꯩ ꯍꯥꯏꯔꯥ ꯃꯥꯒꯤ ꯂꯩꯗꯣ ꯂꯧꯊꯣꯛꯇꯕꯤꯗ ꯂꯩꯒꯅꯦꯕꯀꯣ ꯁꯤꯗꯤ ꯃꯌꯥꯝ ꯌꯥꯝ ꯇꯥꯕꯅꯦꯕ ꯑꯍꯃꯦꯗꯣ
ꯑ
ꯑꯣ
ꯑꯁ ꯅꯛꯅꯕ ꯑꯣꯏꯔꯝꯃꯗꯤ ꯑꯥꯗ ꯂꯩꯕ ꯆꯠꯂꯦ ꯑꯩꯈꯣꯏꯗꯤ ꯑꯗꯨꯝ ꯌꯣꯟꯕꯗ ꯁꯤꯖꯤꯟꯅꯩ ꯑꯩꯈꯣꯏꯁꯨ
ꯊꯥꯏꯅ ꯌꯨꯝꯗꯒꯤ ꯂꯧꯔꯛꯄꯁꯤꯡꯗꯣ ꯂꯣꯏꯔꯝ ꯀꯩꯅꯣꯝ ꯇꯧꯔꯝꯒꯅꯤꯀꯣ
ꯑ ꯍꯦꯛ ꯇꯤꯟ ꯂꯣꯏꯅ
ꯎꯝ ꯍꯣꯏꯗ ꯃꯣꯏꯗꯣ ꯎꯝ ꯀꯩꯅꯣꯝ ꯇꯧꯔꯝꯗꯥꯏꯗꯀꯣ
ꯆꯔꯖꯀꯤ ꯄꯤꯕ ꯑꯗꯨꯝ ꯃꯤꯒꯤ ꯌꯦꯟꯕꯨ ꯑꯗꯨꯒꯤ ꯑꯩꯈꯣꯏꯅ ꯑꯃꯨꯛ ꯂꯩꯌꯦ
ꯑꯣ
ꯍꯣꯏꯁꯨ ꯑꯩꯅꯁꯨ ꯅꯍꯥꯟ ꯂꯩꯁꯦ ꯍꯥꯏꯕ ꯅꯍꯥꯟꯗꯣ ꯂꯩꯍꯧꯗꯕ ꯑꯗꯨꯒꯤ
ꯑꯣ
ꯍꯟꯗꯛꯤ ꯁꯤꯠꯄꯁꯨ ꯄꯤꯛꯄꯒꯤ ꯅꯨꯡꯉꯥꯏꯇꯦ
ꯎꯝ ꯈꯪꯗ꯭ꯔꯦꯗ
ꯎꯝ ꯌꯨꯝꯗꯒꯨꯝꯕꯗꯤ ꯃꯣꯏꯅ ꯐꯖꯅ ꯁꯦꯝꯅ ꯇꯧꯕꯀꯣ ꯑꯁꯤ ꯁꯤꯗꯗꯤ ꯑꯗꯨꯃꯥꯏꯅ ꯄꯤꯛ ꯄꯤꯛꯂꯒ ꯂꯣꯏꯅ ꯁꯣꯛꯑꯦ ꯑꯗꯨꯒ ꯑꯗꯨꯝ ꯑꯃ
ꯑꯁꯤꯗꯗꯤ ꯀꯩꯅꯣꯝ ꯇꯧꯋꯦꯕꯀꯣ ꯄꯥꯏ ꯀꯨꯝꯕꯅ ꯃꯅꯨꯡꯗ ꯍꯥꯞꯄꯤꯕꯀꯣ ꯄꯥꯏꯞ ꯃꯥꯟꯕꯗꯣ ꯑꯗꯨꯝ ꯅꯨꯡꯅ ꯍꯥꯞꯄ
ꯑꯣ
ꯑꯗꯨꯂ ꯂꯣꯏꯔꯦ
ꯑꯥ ꯌꯨꯝꯗ ꯂꯩꯕꯗꯤ ꯁꯦꯝꯕꯤꯔꯗꯤ ꯆꯍꯤ ꯑꯃ ꯃꯈꯥ ꯑꯅꯤ ꯑꯗꯨ ꯑꯃ ꯁꯤꯠꯂꯦꯗꯅ
ꯎꯝ
ꯑꯁꯤ ꯇꯨ ꯊꯥꯎꯖꯟ ꯇ꯭ꯋꯦꯟꯇꯤ ꯇ꯭ꯋꯦꯟꯇꯤ ꯐꯥꯏꯚ ꯗ ꯗꯤꯁꯦꯝꯕꯥꯔꯗ ꯂꯧꯔꯛꯄꯅꯦꯕ ꯑꯅꯤ ꯂꯧꯔꯛꯑꯣ ꯍꯥꯏꯕꯒꯤ ꯂꯧꯔꯛꯄ ꯑꯗꯣ ꯍꯧꯖꯤꯛ ꯂꯣꯏꯅ ꯀꯥꯏꯈꯔꯦ ꯌꯥꯗ꯭ꯔꯦ
ꯎꯝ ꯀꯩꯅꯣ ꯑꯣꯏꯔꯝꯅꯤ ꯀꯟꯗꯕꯤꯗ ꯂꯧꯕꯗꯣ
ꯀꯟꯗꯤ ꯀꯜꯂꯦ ꯑꯗꯨ ꯐꯖꯅ ꯁꯦꯝꯗꯕ ꯄꯨꯟꯗꯕ
ꯑꯣ ꯅꯣꯏꯊꯣꯂꯛꯄ
ꯎꯝ ꯑꯗꯨꯒꯤ ꯂꯣꯏꯅ ꯑꯃ ꯑꯃ ꯇꯦꯛꯄ ꯑꯗꯨꯒꯤ ꯑꯩꯈꯣꯏꯁꯨ ꯑꯃꯨꯛꯀ ꯍꯥꯞꯄ ꯄꯤꯗ꯭ꯔꯦ ꯑꯗꯨꯝ ꯍꯨꯟꯈ꯭ꯔꯦ ꯍꯥꯞꯄꯅꯦ ꯍꯥꯄꯅꯤꯡꯉꯥꯏꯁꯨ ꯑꯃꯨꯛꯀ ꯅꯨꯡꯉꯥꯏꯇꯕ
ꯎꯝ
ꯑꯗꯨꯒꯤ
ꯎꯝ ꯎꯝ ꯄꯥꯈꯪ ꯑꯅꯤꯗꯤ ꯐꯥꯎꯅꯕ꯭ꯔꯣ
ꯑ ꯉꯁꯥꯏ ꯐꯥꯎꯅꯩ ꯉꯁꯥꯏ ꯐꯥꯎꯅꯔꯒ ꯅꯪꯅ ꯎꯆꯤ ꯈꯠꯅꯕꯗꯣ ꯑꯗꯨꯃꯥꯏꯅ ꯑꯩꯅ ꯋꯥꯔꯤ ꯁꯥꯟꯅꯔꯛꯄ
ꯍꯝ ꯍꯝ
ꯑꯗꯨꯒꯤ ꯑꯁ ꯑꯩꯅ ꯉꯁꯥꯏ ꯎꯝ ꯐꯣꯟ ꯃꯦꯠꯄ ꯕꯤꯗꯤꯑꯣ ꯑꯃ ꯎ ꯇꯧꯔꯒ ꯒꯦꯝ ꯇꯧꯔꯒ ꯂꯩꯕ ꯃꯇꯝꯗ ꯑꯗꯨꯃꯥꯏꯅ ꯇꯧꯕꯅꯦ ꯍꯥꯏ
ꯑꯣ
ꯍꯥꯠꯂꯣ ꯍꯥꯏꯕ ꯑꯩꯅ
ꯎꯝ
ꯇꯧꯔꯥꯏꯟ ꯐꯤꯔꯣꯜ ꯒꯨꯝꯕꯗꯣ ꯆꯥꯊꯣꯛꯑꯅꯤ ꯍꯥꯠꯂꯣ ꯑꯩꯅ ꯍꯥꯏꯕꯀꯣ
ꯎꯝ ꯎꯝ
ꯃꯃꯥ ꯂꯩꯔꯝꯒꯅꯤ ꯈꯠꯇꯧꯔꯏ ꯑ ꯀꯨꯏꯗ꯭ꯔꯤ ꯃꯃꯣꯏ ꯄꯣꯛꯄꯥ ꯇꯧꯋꯤ
ꯑ ꯑꯗꯨꯃꯥꯏꯅ ꯍꯥꯏꯌꯦ ꯄꯤꯛꯔꯤꯌꯦ
ꯍꯣꯏ
ꯍꯞꯇꯥ ꯑꯃ ꯑꯅꯤ ꯑꯗꯨꯃꯥꯏꯟꯇꯪ ꯑꯣꯏꯔꯝꯒꯅꯤ ꯑꯗꯨꯃꯥꯏꯅ ꯍꯥꯏ ꯄꯤꯛꯇꯤ ꯄꯤꯛꯑꯦ ꯅꯣꯛꯅꯤꯡꯕꯁꯤꯗꯤꯀꯣ ꯅꯪꯅ ꯊꯥꯔꯛꯄ ꯗꯣ ꯌꯦꯡꯉꯒ
ꯃꯅꯥꯏ ꯀꯩꯅꯣꯝ ꯊꯔꯛꯑꯒꯦꯀꯣ ꯀꯩꯅꯣꯝ ꯊꯔꯛꯑꯒꯦ ꯀꯣ ꯍꯥꯏꯕ ꯍꯣꯏ ꯍꯣꯏ ꯊꯥꯔꯛꯑꯣ ꯊꯥꯔꯛꯑꯣ ꯍꯥꯏꯕ ꯑꯗꯨꯕꯨ ꯑꯣꯏꯅꯤ ꯊꯔꯛ
ꯋꯨꯏꯁ ꯒꯦꯁꯄ꯭ꯂꯦꯠꯇꯒꯤꯁ ꯀꫭꯅꯥꯔꯗꯒꯤ ꯆꯣꯡꯉꯒ ꯁꯨꯃꯥꯏꯅ ꯑꯥ ꯀꯥꯆꯤꯟ ꯐꯥꯎ ꯆꯠꯈ꯭ꯔꯦꯅꯦ
ꯃꯥꯗꯣ ꯍꯥꯂꯣꯗꯅ ꯍꯥꯏꯕ ꯑꯗꯨꯏ ꯒꯤ ꯏꯇꯣꯝꯇ ꯂꯩꯕ ꯅꯨꯡꯉꯥꯏꯇꯕꯩꯗꯨꯝ ꯂꯩꯔꯤ ꯑꯩꯅ ꯍꯧꯗꯣꯡ ꯋꯥꯏꯌꯣ ꯃꯤ ꯍꯥꯏꯕꯀꯣ ꯅꯪ ꯍꯥꯠꯅꯤꯡꯗꯗꯤ
ꯂꯩꯁꯥꯕꯤ ꯃꯄꯥꯟꯗꯒꯤ ꯊꯣꯛꯂꯛꯄ ꯈꯣꯏꯗꯣ
ꯎꯝ ꯎꯝ
ꯑꯃꯨꯛ ꯍꯜꯂꯛꯄꯗꯣ ꯍꯟꯗ
ꯎꯝ
ꯃꯣꯏ ꯍꯧꯗꯣꯡ ꯊꯥꯒꯠꯅꯩꯗꯅ ꯃꯣꯏꯗꯒꯤ ꯍꯧꯗꯣꯡ ꯋꯥꯏꯌꯣ ꯍꯥꯏ ꯅ ꯍꯥꯏꯕ ꯑꯗꯨꯒꯤ
ꯃꯣꯏꯒꯤ ꯍꯧꯗꯣꯡꯁꯨ ꯍꯨꯏꯒꯨꯝꯅ ꯌꯣꯛꯏꯅꯦ ꯐꯖꯅ
ꯍꯣꯏ ꯈꯪꯗꯦꯗ ꯌꯥꯝ ꯄꯪꯗꯧ ꯃꯥꯜꯂꯦ ꯑꯣ ꯊꯥ ꯑꯃ ꯍꯞꯇꯥ ꯑꯃꯒꯨꯝꯕ ꯒꯤ ꯋꯥꯏꯌꯣ ꯍꯥꯏꯕꯀꯣ ꯑꯩꯅ ꯑꯗꯒꯤ
ꯅꯣꯛꯑꯒ ꯂꯩꯍꯧꯕꯅꯦ ꯍꯤꯗꯥꯛ ꯍꯤꯗꯥꯛ ꯍꯤꯗꯥꯛꯇꯣ ꯂꯧꯋꯣ ꯑꯗꯨꯒ ꯍꯥꯞꯄꯣ ꯍꯥꯏꯕ ꯑꯗꯒꯤ ꯀꯥꯆꯤꯟꯗ ꯁꯤꯔꯝꯕꯗꯤ ꯀꯃꯥꯏꯟ ꯇꯧꯕ ꯑꯌꯦ ꯀꯥꯆꯤꯟꯗ ꯁꯤꯗꯦ ꯅꯣꯏ ꯂꯪꯊꯣꯛꯒꯗꯕꯅꯤꯅꯦ ꯍꯥꯏꯕ ꯅꯝꯊꯤꯔꯗꯤ ꯇꯜꯂꯦ ꯇꯧꯋꯥꯏ
ꯑꯩꯅ ꯑꯃꯨꯛꯀ ꯅꯪꯒꯤ ꯊꯕꯛꯇꯣ ꯀꯨꯏꯒꯗꯧ ꯀꯨꯏꯒꯗꯧꯔꯦ ꯍꯥꯏꯔꯗꯤ ꯂꯥꯛꯑꯣꯅꯦ ꯑꯩꯅ ꯍꯥꯏꯕ
ꯎꯝ
ꯂꯥꯛꯅꯤꯡꯉꯥꯏꯗꯤ ꯌꯥꯏ ꯍꯟꯅꯤꯡꯉꯥꯏꯗꯨꯅꯦ ꯑꯩꯅ ꯃꯐꯝ ꯃ ꯃꯊꯣꯡ ꯃꯔꯥꯡ ꯈꯪꯗꯕꯤꯗ ꯀꯨꯝꯍꯧꯔꯗꯤ ꯕꯥꯁꯇꯨꯁꯨ ꯑꯗꯨꯝ ꯄꯪꯈꯥꯝꯗ ꯈꯥꯝꯃꯦꯕ